ꯍꯥꯎ
ꯅꯪ ꯑꯩꯉꯣꯟꯗ ꯀꯣꯜ ꯇꯧꯔꯛꯄ ꯁꯨꯡꯌꯥ ꯌꯥꯗꯕ꯭ꯔꯥ
ꯌꯥꯗꯦ ꯀꯩꯒꯤꯅꯣ ꯈꯪꯗꯦ
ꯀꯩ ꯀꯔꯤ ꯊꯥꯔꯦ
ꯎꯝ ꯕꯤꯖꯤ ꯍꯥꯏ ꯃꯊꯪ ꯑꯩ ꯇꯧꯔꯛꯀꯦ ꯅꯪ ꯀꯩꯅꯣ ꯃꯅꯨꯡꯗ ꯆꯪꯉ ꯂꯩꯋꯣ
ꯑꯗꯨ ꯂꯩꯌꯦ ꯉꯁꯥꯏꯅꯦ ꯚꯂꯦꯛꯁꯣꯏꯔꯤꯁꯦ ꯀꯣꯜ ꯑꯍꯨꯝ ꯁꯨꯔꯕꯅꯤ ꯃꯃꯥꯡꯁꯦ ꯑꯗꯨꯝ ꯆꯪꯉ ꯂꯩꯕ ꯑꯗꯨꯒꯅꯦ ꯃꯥꯏꯗꯣ ꯀꯣꯜ ꯔꯤꯁꯤꯞ ꯇꯧꯒꯦꯅ ꯍꯦꯛ ꯅꯝꯕꯒꯅꯦ ꯑꯗꯨ ꯃꯊꯟꯇ ꯃꯥꯡꯒꯤꯕ ꯍꯦꯛꯇ ꯃꯊꯟꯇ ꯃꯥꯡꯒꯤ ꯍꯥꯏꯕ
ꯑꯩ ꯂꯣꯏ ꯃꯥꯡꯉꯝꯃꯅꯤ
ꯄꯥꯎꯃꯤ ꯑꯍꯨꯝ ꯁꯨꯔꯦ ꯌꯦꯡꯉꯣ ꯃꯥꯡꯉꯤꯗꯣ
ꯑꯗꯨꯅꯦ
ꯑꯗꯣ ꯀꯩꯅꯣ ꯇꯧꯀꯣ ꯑꯟꯗꯔ ꯁꯇꯨꯠ ꯊꯥꯕꯗꯣ ꯑꯗꯨꯗꯣ ꯊꯣꯛꯂꯛ ꯇꯥꯔ ꯍꯟꯖꯤ ꯁꯤ ꯅꯝꯁꯤꯜꯂꯨꯅꯣ ꯅꯪ ꯀꯣꯜ ꯃꯥꯡꯅꯤ ꯕꯦꯛ ꯆꯠꯂꯣ ꯑꯃꯨꯛ ꯇꯧꯑꯣ ꯕꯦꯛ ꯆꯠꯂꯣ ꯑꯃꯨꯛꯇꯧ ꯑꯗꯨꯃꯥꯏ ꯇꯧ
ꯑꯁ ꯇꯨꯝꯕ ꯇꯨꯝꯅꯤꯡ ꯉꯦꯗ ꯋꯥꯔꯨꯕꯒꯤ
ꯑ ꯋꯥꯔꯝꯅꯦ ꯌꯥꯝꯅ ꯇꯨꯝꯕ ꯍꯧꯖꯠꯄꯒ ꯗꯤꯎꯇꯤ ꯑꯃꯨꯛ ꯇꯧ ꯑꯗꯒꯤ ꯑꯥꯗ ꯑꯃꯨꯛ ꯆꯠꯂꯨ ꯁꯥꯏꯗꯒꯤ ꯌꯦꯡꯉꯣ ꯅꯪ ꯄꯨꯡ ꯀꯌꯥꯗ ꯇꯨꯝ ꯍꯧꯒꯠꯀꯦ ꯉꯁꯥꯏ ꯗꯨꯏ ꯀꯤ ꯇꯧꯗ꯭ꯔꯤꯉꯩ ꯃꯃꯥꯡꯗ
ꯆꯤꯊꯤ ꯇꯧꯗꯔꯤꯕ ꯄꯨꯡ ꯃꯔꯤ ꯃꯔꯤꯒ ꯃꯉꯥꯗꯤ ꯇꯥꯗ꯭ꯦꯔꯤꯕꯀꯣ ꯃꯔꯤ ꯃꯈꯥꯏ ꯍꯣꯏ ꯃꯔꯤ ꯃꯈ ꯍꯥꯏ ꯊꯔꯇꯤ ꯊꯔꯇꯤꯅꯥꯏꯟ ꯍꯧꯒꯠꯂꯦ ꯍꯧꯒꯠꯂꯒ ꯑꯩ ꯇꯨꯝꯃꯦ ꯐꯣꯟ ꯆꯥꯔꯁ ꯇꯧꯁꯤꯜꯂꯒ
ꯄ꯭ꯔꯁ ꯇꯧꯊꯣꯛꯏꯔꯕ
ꯎꯝ ꯑꯗꯨ ꯀꯥꯟꯗ ꯕ꯭ꯔꯁ ꯇꯧꯕꯊꯣꯛꯇꯦ ꯆꯥꯔꯖ ꯇꯧꯔꯦ ꯆꯥꯔꯖ ꯇꯧꯕ ꯂꯣꯏꯔꯒ ꯕ꯭ꯔꯁ ꯇꯧꯕ ꯎꯝ ꯆꯥꯔꯖ ꯇꯧꯕ ꯂꯣꯏꯔꯦ ꯑꯗꯨꯒ ꯍꯦꯝꯂꯤ ꯐꯣꯟ ꯇꯧꯔꯛꯑꯦ ꯊ
ꯑꯩ ꯉꯁꯥꯏ ꯅꯪꯅ ꯀꯩꯅꯣ ꯂꯧꯕ ꯂꯥꯛꯑꯝꯕꯗꯣ ꯆꯥꯔꯖꯔ ꯂꯧꯕ ꯂꯥꯛꯑꯝꯕꯗꯣ ꯍꯥꯏꯐꯦꯠ ꯈꯪꯕ꯭ꯔ ꯈꯪꯗꯕ ꯀꯥꯎꯔꯦ ꯑꯗꯨ
ꯑꯗꯨꯅꯥꯅꯦ
ꯑꯗꯨ ꯉꯜꯂꯤꯌꯦ ꯑꯗꯨꯗꯗꯤ
ꯑꯗꯨꯗꯥꯏ ꯗꯨ ꯄꯨꯡ ꯃꯔꯤꯒ ꯀꯩꯅꯣ ꯍꯥꯏꯁꯦ
ꯑꯧꯒꯤ ꯍꯧꯒꯠꯂ ꯂꯩꯔꯗꯤꯅꯦ
ꯑꯗꯨ ꯑꯗꯨ ꯂꯣꯏꯔ ꯃꯇꯨꯡꯗ ꯕ꯭ꯔꯁ ꯇꯧꯕ ꯆꯠꯂꯨ ꯍ ꯃꯃꯦ
ꯃ ꯑꯗꯤ ꯋꯥꯒꯁꯥꯏꯒꯤꯗꯣ
ꯋꯥꯏ ꯇꯨ ꯖꯤꯔꯣ
ꯃꯤ ꯀꯌꯥꯝ ꯌꯥꯝꯒꯦ ꯁꯤ ꯅꯣꯏ ꯀꯩꯅꯣ ꯐꯪꯁꯟ ꯇꯧꯕꯗꯣ
ꯌꯥ ꯃꯦ ꯃꯣꯏ ꯑꯣꯖꯥꯒ ꯇꯥꯟꯅꯕ ꯅꯨꯡꯉꯥꯏ
ꯑꯗꯨꯒ ꯀꯩꯅꯣ ꯑꯦ ꯑꯥ ꯅꯪ ꯀꯩꯀꯥ ꯌꯦꯟꯕꯤ ꯈꯣꯠꯄꯤ ꯇꯧꯕꯗꯣ ꯔꯤꯐ꯭ꯔꯦꯁꯃꯦꯟꯗꯣ ꯑꯗꯨ ꯅꯪ ꯑ ꯆꯤꯆꯦ ꯅꯦ ꯅꯪꯅꯦ
ꯏꯕꯥꯅꯤ ꯈꯛꯇ ꯆꯠꯂꯦ
ꯃꯤ ꯑꯇꯩ ꯑꯝꯇ ꯌꯥꯎꯗꯕ꯭ꯔꯣ
ꯌꯥꯎꯗꯤꯌꯦ
ꯑꯁ ꯑꯁꯤ ꯑꯃ ꯀꯦꯟꯇꯤꯟꯒꯤ ꯅꯤꯅꯦ ꯕꯤꯁ꯭ꯋꯥꯒ ꯋꯥꯔꯤꯒ ꯁꯥꯟꯅꯕꯗꯣ ꯑꯗꯨ ꯌꯥꯎꯍꯟꯂꯗꯤ
ꯌꯥꯎꯗꯦꯍꯦ ꯐꯅꯤꯔ ꯎ ꯑ
ꯗꯨ ꯍꯥꯏꯒꯦꯗꯦ ꯃꯁꯤꯁꯨ ꯀꯔꯤꯅꯣ ꯑꯩꯈꯣꯏꯔꯨꯝꯗꯩꯗꯤ ꯃꯤꯗꯣ ꯁꯨꯗ꯭ꯔꯦꯗꯅ ꯑꯗꯩ ꯃꯦꯗꯥꯍꯣꯏꯁꯨ ꯑꯝꯇꯥ ꯌꯥꯎꯗꯦꯗꯅ ꯃꯣꯏ ꯖꯨ ꯍꯥꯏ ꯍꯥꯏꯒꯁꯥꯏꯒꯤ ꯇ ꯃꯣꯏꯁꯨ ꯑꯝꯇ ꯍꯥꯏꯗꯕ ꯃꯥꯜꯂꯦ
ꯍꯥꯏꯔꯝꯗꯦ ꯀꯁꯃ
ꯑꯗꯣ ꯃꯖꯨꯝꯒꯤ ꯍꯥ ꯍꯥ ꯍꯥ ꯍꯥ ꯍꯥ
ꯀꯩꯅꯣ
ꯍꯥ ꯍꯥ
ꯀꯩꯅꯣ ꯃꯥꯅꯥ ꯅꯣꯛꯏꯁꯤꯕꯣ ꯑꯆꯥ ꯂꯥꯏ ꯑꯣꯛꯅꯔꯕ ꯀꯩꯅꯣꯇꯧꯔꯦ
ꯅꯠꯇꯦ ꯍꯧꯖꯤꯛ ꯇꯣꯡꯁꯤꯟ ꯃꯌꯥꯗ ꯈꯪꯒꯥꯎ ꯑꯅꯤ ꯐꯧꯔꯤꯁꯦ ꯆꯥꯎ ꯆꯥꯎꯒꯩ ꯍꯥꯏꯔ ꯂꯩꯕꯖꯦ ꯗꯨꯒ ꯅꯣꯛꯅꯤꯛꯉꯛ
ꯑꯦ
ꯉꯥꯡꯁꯪ ꯉꯥꯡꯕ ꯄꯤꯡ ꯑꯗꯒꯤꯗꯤ ꯀ ꯀꯥꯁꯤꯃꯁ ꯇꯨ ꯑꯃꯁꯦ ꯀꯔꯤ ꯀꯥꯎꯈ꯭ꯔꯦ ꯀꯔꯤ ꯅꯝ ꯍꯥꯏꯕꯅꯤꯅꯦ
ꯀꯥꯎꯒꯔꯦ ꯑꯣꯂꯤꯚ ꯒ꯭ꯔꯤꯟ ꯅꯣꯛꯅꯤꯡ ꯑꯦ ꯍꯦ ꯍ ꯍꯦ
ꯎ
ꯍꯤ ꯍꯤꯛ
ꯑꯆꯥ
ꯈꯨꯡꯒ ꯈꯨꯡꯒꯥꯎ ꯈꯨꯕꯥꯏ ꯎꯕ ꯍꯥꯏꯁꯨꯨ ꯅꯪ ꯌꯥꯝ ꯅꯣ ꯀꯅꯤ ꯑꯦ
ꯍꯨꯝ ꯍꯨ
ꯋꯥꯏꯗ ꯏꯃꯥꯟꯅꯕꯤ ꯑꯁ ꯑꯦꯛꯖꯥꯝꯁꯨ ꯕꯦꯛ ꯆꯥꯏ ꯑꯩ ꯃꯊꯥ ꯌꯥꯝ ꯁꯥꯏꯗ
ꯍꯝ ꯐꯣꯝ ꯐꯤꯜ ꯑꯞ ꯇꯧꯔꯛ ꯇꯧ ꯑꯗꯨ ꯉꯜꯅꯤꯅ
ꯇꯧꯗꯣꯏꯅꯦ ꯅꯪꯗꯤ ꯑꯃꯈꯛꯇꯅꯦ ꯑꯩꯗꯤ ꯑꯅꯤꯅꯦ ꯑꯦ ꯅꯪꯒꯤꯗꯨ ꯕꯤꯌꯦ ꯁꯤ ꯅꯠꯇ꯭ꯔꯥ
ꯎꯝ
ꯑꯗꯨ ꯅꯪ ꯑꯦꯁꯥꯏꯟꯃꯦꯟ ꯈꯛ ꯄꯤꯁꯤꯜꯂꯒ ꯑꯗꯨꯝ ꯂꯣꯏꯔꯦ ꯑꯌꯥ ꯅꯪꯒꯤꯗꯤ ꯑꯦꯛꯖꯥꯝ ꯊꯥꯔꯣꯏ ꯑꯦꯁꯥꯏꯟꯃꯦꯟ ꯈꯛꯇꯪ ꯄꯤꯁꯤꯟꯗꯣꯏꯁꯦ
ꯃꯥꯅꯤ ꯀꯩꯅꯣ ꯑꯗꯨꯒꯤ ꯑꯗꯨ ꯄꯤꯁꯤꯜꯂꯧꯗꯕꯒꯤꯅꯤ ꯏꯕꯦꯝꯃ ꯁ꯭ꯀꯣꯂꯔꯁꯤꯞ ꯊꯥꯖꯤꯟ ꯐꯪꯂꯣꯢꯗꯣꯢꯁꯦ
ꯁꯨ ꯃꯥꯡꯉꯦ ꯄꯩꯁꯥꯁꯨ ꯃꯥꯡꯉꯦ ꯃꯤꯛꯆꯠꯁꯨ ꯌꯦꯡꯉꯨꯅꯦ ꯑꯝꯇ
ꯍꯨꯝ
ꯅꯪ ꯑꯗꯨ ꯃꯇꯥꯡ ꯈꯤꯇꯪ ꯀꯩꯅꯣ ꯇꯧꯖꯔꯝꯃꯗꯤꯀꯣ
ꯀꯅꯥꯅ ꯈꯪꯖꯩꯌꯦꯒꯦ
ꯈꯪꯉꯣꯏꯗꯕꯅꯤ ꯄꯥꯝꯃꯨꯢꯌꯦ
ꯑꯩ ꯈꯠꯇ ꯑꯣꯢꯔꯝꯒꯅꯤ
ꯑꯣꯏꯔꯝꯅꯤꯑꯦ ꯑꯗꯨꯗꯗꯤ ꯀꯅꯥꯝꯇꯗꯤ ꯚꯦꯠ ꯆꯥꯟꯅꯔꯝꯃꯣꯏꯌꯦ ꯄꯥꯝꯃꯨꯢꯌꯦ ꯌꯥꯝꯅ
ꯃꯥꯅꯤ
ꯑꯗꯒꯤ ꯑꯗꯨꯒꯤ ꯃꯇꯥꯡꯗꯁꯨ ꯅꯦꯠ ꯅꯨꯡꯉꯥꯏꯇꯕꯨꯝ ꯀꯩꯒꯨꯝ ꯑꯩꯕꯨ ꯀꯥꯎꯔꯦꯅꯦ
ꯎꯝ ꯅꯨꯉꯥꯢꯇꯦ ꯑꯩ ꯑꯩ ꯀꯩꯅꯣ ꯇꯧꯗꯦ ꯑꯩ ꯋꯥꯆꯞꯀꯤ ꯑꯩ ꯏꯃꯥꯟꯅꯕꯤ ꯃꯩꯗꯨꯅ ꯏꯕꯤꯌꯣ ꯍꯥꯏꯒꯗꯧꯗꯣ ꯗꯥ
ꯑꯁ ꯃꯣꯏꯗꯨꯗꯤ ꯐꯠꯇꯦꯍꯦ ꯑꯩꯒꯤꯁꯨ ꯏꯕꯤꯔꯤꯅꯦ ꯍꯥꯏꯕꯗꯤ ꯑꯩꯒꯤꯁꯨ ꯃꯤꯅ ꯏ ꯍꯥꯏꯗꯤ ꯑꯩꯁꯨ ꯑꯗꯨꯋꯥꯏ ꯃꯇꯥꯡꯗ ꯅꯦꯠ ꯅꯨꯡꯉꯥꯏꯇꯕꯩꯔ ꯀꯩꯅꯣ ꯑꯗꯨꯕꯨꯗꯤ ꯀꯥꯎꯔꯦ ꯕꯦꯂꯦꯟꯁ ꯍꯥꯞꯇꯦꯕ ꯑꯩꯁꯦ
ꯍꯥꯏꯗꯤ ꯕꯦꯂꯦꯟꯁꯇꯣ ꯍꯥꯞꯄꯒ ꯀꯩꯅꯣꯁꯨ ꯇꯧꯗꯕꯅꯤꯅ ꯅ ꯄꯥꯝꯃꯨꯏ ꯌꯦ ꯍꯥꯞꯇꯕꯤ ꯊꯝꯕꯅꯦꯕ ꯍꯌꯦꯡ ꯂꯥꯁꯗꯦꯠ ꯅꯦꯅ ꯉꯁꯤꯒꯨꯝꯕꯖꯦ ꯈꯪꯉꯤꯁꯦ ꯌꯦꯡꯉꯣ
ꯍꯥ
ꯗꯥꯇꯥꯒꯤ ꯕꯦꯂꯦꯟꯁ
ꯍꯟꯗꯛ ꯊꯥꯒꯤꯔꯣ ꯀꯔꯤ
ꯕꯦꯂꯦꯟꯁ ꯂꯣꯏꯔꯕꯥꯕ
ꯂꯣꯏꯗ꯭ꯔꯤꯌꯦ ꯀꯥꯎ ꯀꯝꯀꯥꯟ ꯂꯣꯏꯗꯣꯏꯅꯣ ꯈꯪꯗꯦ ꯑꯩ ꯅꯦꯠꯁꯦ ꯌꯥꯝ ꯅꯨꯡꯉꯥꯏꯇꯦꯃꯤ ꯅꯣꯏꯕꯣ ꯑꯁ
ꯑꯩ ꯅꯣꯟ ꯅꯣꯟ ꯅꯪꯁꯨ ꯖꯤꯌꯣ ꯅꯤꯅ ꯐꯣꯔ ꯖꯤ ꯉꯥꯛꯇꯅꯦꯕ ꯁꯝꯕ ꯌꯥꯅꯗ꯭ꯔꯤꯁꯦ ꯀꯃꯥꯏꯅꯅꯣ ꯑꯩ ꯃꯊꯥ ꯁꯥꯏ ꯈꯪ ꯀꯣꯛ ꯉꯥꯎꯋꯦ ꯍꯥꯏꯕ
ꯅꯪꯒꯤ ꯐꯣꯟꯗꯣ ꯔꯤꯕꯨꯠ ꯇꯧꯊꯣꯛꯑꯣ ꯔꯤꯕꯨꯠ ꯁꯨꯡꯇꯧ ꯇꯧꯔꯝꯃꯣꯏ ꯑꯗꯨꯒ
ꯔꯤꯕꯨꯠ ꯇꯧꯊꯣꯛꯄꯁꯤ ꯀꯩꯝꯇ ꯃꯥꯡꯉꯣꯏꯗ꯭ꯔꯣ
ꯃꯥꯡꯒꯣꯏꯍꯦ ꯀꯔꯤꯅꯣꯅꯦ ꯀꯔꯤ ꯃꯥꯡꯗꯣꯏꯅꯣ ꯁꯤꯁꯣꯞ ꯇꯥꯔꯒ ꯑꯃꯨꯛ ꯍꯥꯡ
ꯎꯝ ꯁꯤ ꯋꯥꯔꯤ ꯁꯟꯅꯕ ꯂꯣꯏꯔ ꯀꯥꯟꯗ ꯇꯧꯔꯒꯦ ꯀꯩꯒꯤ ꯅꯪ ꯈꯨꯍꯥꯏꯗꯣ ꯈꯪꯗꯕꯩꯅꯦ
ꯅꯪ ꯑꯩ ꯐꯣꯟ ꯁꯤꯁꯣꯞ ꯃꯌꯥꯝ ꯇꯥꯏꯔꯤꯁꯦ ꯀꯔꯤ ꯃꯥꯟ
ꯈꯪꯗꯦ
ꯇꯜꯂꯦ ꯅꯪ ꯈꯪꯗ꯭ꯔꯦ ꯈꯨꯋꯥ ꯅꯦ
ꯅꯠꯇꯦꯕ ꯑꯩꯒꯤ ꯇꯧꯔꯤ ꯃꯌꯥꯝꯗꯣ ꯃꯥꯡꯗꯦ ꯍꯥꯏꯅꯤꯡꯉꯤꯕ ꯇꯥ ꯇꯥꯗꯅ
ꯑꯗꯣ ꯅꯪꯒꯤ ꯐꯣꯟꯗꯣ ꯈꯔ ꯐꯔꯝꯕꯩꯅꯤꯀꯣ ꯑꯩꯈꯣꯏ ꯏꯅꯝꯃꯒꯤ ꯍꯟꯗꯛ ꯕꯦꯇ꯭ꯔꯤ ꯑꯗꯨꯃꯥꯏꯅ ꯗꯥꯎꯟ ꯆꯠꯍꯜꯂꯨꯕꯗꯒꯤ ꯍꯥꯡꯕ ꯁꯨꯡꯌꯥ ꯌꯥꯒꯤꯗꯗꯅꯦ ꯑꯥ ꯆꯠꯂ ꯁꯦꯝꯅꯔꯨꯔꯤꯅꯦ
ꯁꯤ ꯐꯣꯟꯁꯦ ꯄꯣꯗꯤ ꯄꯣꯊꯥ ꯍꯜꯂꯒꯦ ꯋꯥꯔꯝꯃꯟ
ꯃꯥꯅꯖꯨ ꯈꯜꯂꯝꯗꯣꯏꯅꯦ ꯑꯩꯕꯨ ꯄꯥꯏꯕꯤꯔꯤꯕ ꯃꯤꯁꯦ ꯊꯣꯛꯅꯅꯦ ꯗꯤ ꯄꯋꯥꯔ ꯂꯩ ꯑꯗꯨ ꯃꯤꯅꯤꯅ
ꯑꯦ ꯀꯩꯅꯣ ꯏꯕꯦꯝ ꯃꯦ ꯖꯒꯠ ꯁꯪꯁꯥꯔ ꯄꯨꯝꯕꯅꯦ ꯍꯥꯏꯑꯦꯕ
ꯍꯥꯍꯥ ꯍ ꯑꯊꯥ ꯐꯣꯟꯗ ꯅꯪ ꯑꯩ ꯑꯣꯏꯔꯁꯨ ꯈꯥꯡꯕ ꯉꯝꯃꯣꯏ ꯐꯣꯟꯗꯨꯗ ꯑꯩꯈꯣꯏꯅ ꯇꯧꯍꯜꯂꯤꯕ ꯃꯊꯧ ꯃꯌꯥꯝꯁꯦ
ꯎꯝ ꯑꯩꯈꯣꯏ ꯏꯅꯥꯎꯄꯥꯅꯒ ꯑꯩ ꯕꯣꯔꯗꯤꯡ ꯂꯩꯈꯔꯀꯥꯟꯗꯗ ꯃꯥꯅꯅꯦ ꯊꯥꯏꯔꯤꯁꯦ ꯑꯣꯠꯂꯤꯁꯦ ꯈꯪꯕ꯭ꯔꯥ
ꯖꯂꯥꯟꯗꯩ ꯊꯥꯗꯩ ꯍꯥꯏꯗꯥꯏꯅꯦ
ꯑꯗꯩ ꯑꯗꯩꯒꯤꯅꯦ ꯒꯦꯝꯗꯨꯅ ꯍꯦꯛꯇ ꯑꯔꯩꯕꯥ ꯒꯦꯝꯒꯩꯁꯦ ꯂꯣꯏꯅ ꯃꯊꯪ ꯃꯊꯪ ꯇꯧꯋꯦ ꯍꯥꯏꯕꯥ ꯑꯌꯨꯛꯁꯤꯗꯅꯦ ꯅꯦꯠꯁꯦ ꯍꯣꯏ ꯅꯦꯠ ꯊꯥꯕ ꯍꯩꯕ ꯑꯃ ꯑꯩꯈꯣꯏ ꯏꯃꯥꯗꯒꯤ ꯅꯦꯠꯇꯣ ꯊꯥꯔꯅꯤꯕ ꯋꯥꯠ ꯎꯝ ꯁꯝꯗꯣꯏꯅꯦ ꯍꯣꯠꯁꯄꯣꯠꯁꯦ ꯑꯗꯨꯗꯨꯒꯥꯅꯦ ꯑꯌꯨꯛ ꯉꯟꯇꯥ ꯍꯧꯒꯠ ꯃꯥꯅ ꯍꯥꯟꯅ ꯍꯧꯒꯠꯂꯦꯕ ꯑꯗꯨꯒ ꯊꯥꯔꯒ ꯂ ꯇꯧꯕꯤꯔꯣ ꯍꯟꯗ꯭ꯔꯦꯠ ꯄꯔꯁ ꯐꯣꯟ ꯃꯦꯠ ꯒꯦꯝ ꯗꯥꯋꯟꯂꯣꯠ ꯇꯟꯕ꯭ꯔꯣ ꯍꯩꯈꯔꯦꯗꯥ ꯏꯕꯦꯝꯃ ꯏꯁ ꯅꯦꯠ ꯂꯣꯏꯈ꯭ꯔꯗꯤ ꯑꯩꯈꯣꯏ ꯄꯥꯗ ꯀꯣꯜ ꯇꯧꯗꯣꯏꯅꯦ ꯅꯦꯠ ꯀꯞꯄꯛꯑꯣ ꯍꯥꯏꯔꯒ ꯄꯛꯂꯥꯎ ꯀꯞꯄꯛꯇꯣꯏꯕ ꯏꯅꯦ ꯀꯨꯂꯥꯄꯤ ꯑꯣꯖꯥ
ꯎꯝ
ꯆꯤꯄꯥꯛ ꯃꯥꯅ
ꯎꯝ ꯇꯧꯔꯦꯅꯦ ꯑꯣꯏꯅꯤꯅꯦ ꯃꯣꯕꯥꯏꯜ ꯂꯤꯖꯦꯜꯒꯗꯣ ꯁꯥꯅꯧ
ꯑꯣꯏ ꯃꯥ ꯑꯉꯥꯡ ꯃꯥꯅ
ꯁꯜꯂꯦꯌꯦ
ꯃꯥꯅ ꯍꯥꯢꯁꯦ ꯅꯣꯢ ꯀꯦꯃꯦꯔꯁꯦ ꯀꯛꯊꯠꯀꯦ ꯊꯨꯒꯥꯢꯒꯦ ꯑꯩ ꯅꯣꯛꯅꯤꯡꯕꯅ ꯁꯤꯔꯦ
ꯍꯣꯏ ꯊꯝꯃꯒꯦ ꯑꯃꯨꯛ ꯇꯧꯔꯛꯀꯦ ꯑꯩ ꯑꯃꯨꯛ
ꯌꯥꯔꯕ ꯄꯨꯡꯕꯨ ꯇꯥꯔꯕꯣ ꯑꯣ ꯍꯣ ꯍꯣ ꯍꯣ ꯍꯣ ꯍꯣ
ꯎꯝ ꯊꯃꯦ ꯊꯃꯦ